ꯅꯪꯕꯨ ꯇꯨꯝꯅꯤꯡꯗ꯭ꯔꯤꯕꯣ
ꯑꯩꯗꯤ ꯑꯩꯒꯤ ꯇꯨꯝꯕ ꯃꯇꯝ ꯋꯥꯠꯂꯤꯌꯦ ꯑꯩꯗꯤꯀꯣ ꯕꯣꯜꯁꯨ ꯌꯦꯡꯈꯤꯗꯣꯏꯅꯤ ꯄꯨꯡ ꯕꯥꯔꯣ ꯃ
ꯄꯨꯡ ꯕꯥꯔꯣ ꯃꯈꯥꯏꯗ
ꯑꯪ
ꯑꯣ ꯐꯩꯌꯦ ꯐꯩꯌꯦ ꯌꯦꯡꯕꯤꯌꯨ ꯌꯦꯡꯕꯤꯌꯨ ꯑꯁ ꯌꯦꯡꯉꯔꯣꯏꯗ
ꯀꯩꯒꯤ
ꯑꯁ ꯕꯤꯠ ꯂꯩꯇꯦꯗ
ꯅꯪ ꯉꯔꯥꯡ ꯍꯥꯞꯄ ꯅꯨꯄꯥꯗꯣ ꯄꯥꯝꯕꯩ ꯏꯔꯣꯕ
ꯍꯣꯏ ꯄꯥꯝꯃꯦ ꯃꯥꯗꯤ ꯂꯣꯏꯈ꯭ꯔꯦꯅ
ꯅꯨꯡꯁꯤꯈꯣ ꯃꯥꯗꯣ ꯑꯩ ꯑꯩ ꯌꯦꯡꯉꯦ ꯉꯔꯥꯡ ꯃꯥꯒꯤ ꯄ꯭ꯂꯦꯗꯣ
ꯀꯞ ꯀꯞꯄꯒ ꯑꯗꯨꯝ ꯂꯣꯏꯈ꯭ꯔꯦ ꯅꯨꯡꯁꯤꯌꯦꯦꯢ ꯎꯄꯥꯏ ꯂꯩꯇꯦ
ꯃꯥꯗꯣ ꯃꯇꯝ ꯂꯣꯏꯔꯦ ꯂꯣꯏ ꯂꯣꯏꯗꯧꯔꯀꯥꯟꯗ ꯆꯪꯉꯦꯕ ꯀꯨꯢꯏꯗꯦꯕ ꯋꯥꯁꯅꯥꯕꯗꯣ
ꯍꯣꯏ
ꯇꯧꯗꯤ ꯇꯧꯔꯝꯃꯅꯤ ꯑꯗꯨ ꯑꯁ ꯅꯨꯡꯗꯤ ꯅꯨꯡꯁꯤꯌꯦꯕ ꯑꯗꯨꯝ ꯅꯥꯇꯤꯗ ꯑꯃꯗꯤ ꯆꯟꯅꯤꯌꯦ ꯃꯥ ꯂꯣꯏꯕꯒꯤ ꯅꯣꯡꯗꯤ ꯅꯨꯡꯉꯥꯏꯇꯦ
ꯑꯗꯨ ꯆꯪꯍꯟꯈ꯭ꯔꯕ꯭ꯔꯕ
ꯍꯣꯏ ꯃꯣꯏ ꯆꯥꯕꯅꯦꯕ ꯃꯣꯏ ꯅꯠꯇ ꯃꯥꯅ ꯀꯥꯎꯕꯥ ꯌꯥꯡꯉꯤꯅꯤ ꯀꯣ
ꯑꯁꯋꯥꯏꯇꯦ ꯃꯥꯥꯏ ꯈꯨꯀꯞꯇꯣ
ꯃꯗꯨ ꯑꯍꯣꯏ ꯅꯨꯡꯗꯤ ꯅꯨꯡꯉꯥꯏ ꯂꯥꯁꯁꯨ ꯑꯣꯏꯕꯅꯤꯅꯀꯣ ꯑꯔꯣꯏꯕꯁꯨ ꯑꯣꯏꯌꯦꯗ
ꯍꯣꯏ ꯑꯗꯨ ꯑꯗꯨꯇꯪꯁꯨ ꯅꯠꯇꯦ ꯑꯃꯗꯨꯁꯨ
ꯈꯠꯅꯒꯦꯒ ꯇꯧꯕꯅꯦ ꯉꯔꯥꯡꯗꯣ
ꯑꯣ
ꯁꯟꯅꯕꯗ ꯃꯣꯏ ꯄꯔꯇꯤꯗꯣ ꯃꯣꯏꯒ ꯑꯁ ꯑꯃ ꯍꯥꯏꯗꯣꯏ ꯇꯧꯋꯦ ꯃꯣꯏꯒꯁꯥꯃꯛ ꯒ꯭ꯔꯨꯞꯇꯣ ꯑꯗꯨꯈꯣꯏꯁꯨ ꯈꯔꯗꯤ ꯐꯤꯡꯕꯅꯦꯕ ꯑ ꯀꯥꯡꯉꯨꯗꯣ ꯈꯔꯗꯤ ꯐꯤꯡꯕꯅꯦꯕ ꯐꯤꯡꯕꯒꯤ ꯑꯗꯨꯝ ꯅꯍꯥꯟꯕꯃꯨꯛ ꯁꯥꯟꯅꯕꯗꯨꯁꯨ ꯈꯠꯅꯒꯦ ꯇꯧꯋꯦ ꯉꯔꯥꯡ ꯁꯥꯟꯅꯕꯗꯨꯁꯨ ꯈꯠꯅꯒꯦ ꯇꯧꯋꯦ ꯑꯗꯨꯝ ꯈꯠꯅꯒꯦ ꯉꯥꯛꯇ ꯇꯧꯕꯅꯦ ꯃꯣꯏꯖꯨ
ꯑꯥ
ꯆꯩ ꯌꯥꯝ ꯅꯤꯕꯅꯦ ꯑꯩ ꯏꯁꯥꯎꯅꯤꯉꯤ ꯑꯩꯗꯣ ꯃꯣꯏꯒꯤ ꯃꯣꯏꯒꯤ ꯀꯥꯡꯕꯨꯨꯗꯣ ꯑꯩ ꯄꯥꯝꯃꯕꯅꯦꯕ ꯍꯥꯟꯅ ꯄꯥꯝꯃꯝꯕꯗꯣ ꯐꯤꯡꯃꯟꯕꯒꯤ ꯑꯩ ꯍꯧꯖꯤꯛꯇꯤ ꯄꯥꯝꯗ꯭ꯔꯕ
ꯑꯁ ꯃꯒꯨꯟ ꯌꯥꯝ ꯂꯩꯌꯦ ꯑꯗꯣ ꯑꯁ ꯑꯗꯨ ꯅꯨꯄꯥꯗ
ꯎꯝ ꯂꯩꯌꯦ ꯂꯩꯌꯦ ꯐꯔꯦ ꯂꯩ ꯂꯩꯌꯦ ꯃꯤꯅ ꯌꯥ ꯄꯥꯝꯕꯅꯦ ꯃꯥꯁꯨꯨ
ꯎꯝ
ꯑꯗꯣ ꯃꯥꯗꯣ ꯑꯗꯨꯝ ꯁꯅꯥꯕ ꯈꯨꯗꯤꯡ ꯁꯣꯛꯑꯦꯅꯦ
ꯑꯗꯨ ꯑꯗꯨ ꯍꯥꯏꯔꯒ ꯏꯅꯥꯎꯅꯨꯄꯥꯅꯁꯨ ꯍꯥꯏ ꯑꯁ ꯅꯪ ꯑꯗꯨ ꯄꯥꯝꯃꯤꯗꯣ ꯅꯪꯒ ꯆꯞ ꯃꯅꯩ ꯅꯥꯒꯜꯂꯤꯗꯨꯒ ꯃꯥꯁꯨ ꯁꯥꯟꯅꯕ ꯀꯥꯟꯗ ꯁꯣꯛꯒꯜꯂꯤꯗꯨꯒ ꯑꯁ ꯅꯪ ꯈꯟꯕꯁꯤꯅ ꯆꯞ ꯆꯥꯏ ꯍꯥꯏꯌꯦ
ꯍꯟꯗꯛꯀꯤꯗꯣ ꯁꯟꯅꯔꯔꯣꯏꯗ꯭ꯔꯅ ꯈꯟꯕꯅꯦ ꯃꯥꯗꯣ ꯂꯥꯏꯌꯦꯡꯉꯦ ꯍꯥꯏꯌꯦꯗꯅ
ꯍꯣꯏ ꯃꯈꯣꯡꯗꯣ
ꯑ ꯑꯗꯨꯗꯤ ꯃꯣꯏ ꯑꯗꯨꯒꯨꯝꯕ ꯁꯣꯛꯈ꯭ꯔꯗꯤꯅꯦ ꯈꯔꯥ ꯋ꯭ꯕꯅꯦꯕ ꯁꯥꯟꯅꯕꯗꯣ ꯑꯃꯨꯛ
ꯑꯣ ꯍꯣꯏ ꯍꯣꯏ
ꯏꯃꯟꯅꯕ ꯑꯃꯁꯨꯀꯣ ꯕꯣꯜ ꯌꯥꯝ ꯍꯩꯕꯅꯤꯌꯦ ꯃꯥꯥꯗꯣ ꯑꯗꯨꯁꯨ ꯃꯈꯣꯡ ꯃꯈꯣꯡ ꯁꯣꯛꯈ꯭ꯔꯕꯗꯒꯤ ꯃꯥ ꯎꯝ ꯁꯥꯟꯅꯗꯕ ꯀꯨꯏꯔꯦ ꯆꯍꯤ ꯃꯔꯤ ꯃꯉꯥ ꯁꯅꯗ꯭ꯔꯦ ꯍꯥꯏꯌꯦ ꯃꯔꯤ ꯃꯉꯥ ꯁꯟꯅꯗ꯭ꯔꯒ ꯍꯟꯗꯛ ꯑꯃꯨꯛ ꯁꯅꯕ
ꯑꯡ
ꯑꯗꯨꯒꯨꯝꯁꯨ ꯈ꯭ꯔ ꯍꯥꯏꯌꯦ ꯑꯗꯨ ꯈꯔꯒ ꯑꯃꯨꯛ ꯁꯅꯔꯁꯨ ꯈꯔ ꯅꯨꯡꯉꯥꯏꯇꯕꯗꯣ ꯑꯗꯨꯃꯥꯏꯅ ꯇꯧꯋꯤ ꯌꯥꯌꯦ ꯎꯄꯥꯏ ꯂꯩꯇꯦ ꯑꯗꯨꯕꯨꯗꯤ
ꯃꯅꯨꯡꯗ ꯗꯥꯛ ꯇꯥꯈ꯭ꯔꯗꯤꯀꯣ
ꯑ ꯍꯣꯏ ꯃꯦꯕꯤ ꯑꯁꯨ ꯎꯄꯥꯏ ꯂꯩꯇꯕꯗꯣ ꯑꯗꯨꯅꯤ ꯇꯧꯔꯤꯁꯦ
ꯑꯣ
ꯑꯩꯗꯣ ꯍꯧꯖꯤꯛ ꯇꯕꯥꯛꯇꯣ ꯋꯥꯔꯤ ꯁꯥꯒꯤꯅ ꯇꯧꯕꯗꯣ
ꯈꯥ
ꯍꯖꯤꯛ ꯋꯥꯔꯤ ꯁꯥꯒꯦꯅ ꯇꯧꯕꯗꯣ
ꯑꯥ
ꯌꯥꯔꯔꯣꯏꯗ꯭ꯔꯅ ꯈꯟꯕꯅꯦꯕ ꯎꯝ ꯌꯥꯔꯔꯣꯏꯗ꯭ꯔꯥ ꯍꯥꯏꯅ ꯍꯦꯛꯇ ꯀꯣꯜ ꯇ꯭ꯔꯥꯏ ꯇꯧꯁꯤꯜꯂꯕꯅꯦꯕ ꯇꯧꯁꯤꯜꯂꯒ ꯌꯥꯔꯛꯄ ꯋꯥꯅꯤ ꯑꯩꯗꯣ ꯍꯔꯥꯎꯕꯗꯨ ꯂꯣꯏꯔꯦ
ꯑꯩꯁꯦ ꯕꯣꯔꯒꯤ ꯃꯤꯅꯦ ꯍꯥꯏꯕ ꯅꯪꯁꯦ ꯀꯥꯎꯔ ꯃꯥꯜꯂꯦꯀꯣ
ꯑꯝ ꯏꯃꯥꯅ ꯍꯥꯏꯕ ꯅꯪꯒꯤ ꯕꯣꯔꯗꯒꯤ ꯑꯣꯏꯔꯝꯅꯤ
ꯑꯣ ꯑꯣ ꯆꯨꯝꯃꯦ ꯌꯥꯝ ꯆꯨꯝꯃꯦꯍꯦ
ꯕꯣꯔꯃꯤ ꯕꯣꯔ ꯌꯥꯝ ꯂꯩꯕꯒꯤꯅꯦ ꯍꯥꯏ ꯑꯣꯏꯔꯝꯕꯁꯨ ꯌꯥꯏ ꯍꯥꯏꯕꯤꯕ ꯑꯩꯁꯨ ꯈꯪꯗꯦ ꯑꯣꯢꯔꯝꯕꯁꯨ ꯌꯥꯢ ꯍꯥꯢꯕꯩ
ꯅꯪ ꯌꯥꯝ ꯂꯦꯡꯃꯟꯕꯒꯤꯔ ꯈꯪꯗꯦ
ꯂꯦꯡꯕꯅꯦ ꯑꯩ ꯋꯥꯡꯋꯣꯛ ꯂꯥꯡꯊꯣꯛ ꯂꯥꯡꯖꯤꯟ ꯇꯧꯕꯖꯦ
ꯂꯣꯏꯔꯦ ꯑꯗꯨꯒꯤ ꯑꯣꯏꯔꯝꯒꯅꯤ ꯅꯪ ꯋꯥ ꯉꯥꯡꯕ ꯀꯥꯟꯗ ꯀꯨꯗꯞ ꯀꯨꯗꯞ ꯇꯧ
ꯄꯣꯠꯇ ꯏꯟꯇ ꯕꯨꯀꯣꯠ ꯑꯗꯨ ꯊꯥꯕꯒꯤ ꯀꯩ ꯅꯣ ꯇꯝꯃꯕꯅꯤ ꯇꯜꯂ ꯆꯣ ꯇꯨꯃꯤꯟꯅꯅꯤ ꯇꯨꯃꯤꯟꯅ ꯇꯨꯃꯤꯟꯅ ꯇꯨꯝꯕꯒꯤ ꯃꯨꯠ ꯑꯣꯞꯇ ꯂꯩꯕ ꯀ ꯎꯕ ꯀꯔꯤꯗꯣ
ꯑꯁ ꯑꯩꯗꯤ ꯅꯪꯒ ꯇꯨꯝꯃꯤꯟꯅ ꯅꯤꯡꯗꯦꯗ
ꯍꯤꯠꯇꯤ ꯌꯥꯝ ꯀꯂꯤ
ꯍꯥꯏꯗꯤ ꯅꯪꯗꯤ ꯌꯥꯝ ꯂꯦꯡꯒꯜꯂꯤꯗꯅ ꯀꯣ ꯇꯨꯃꯤꯟꯅ ꯂꯩꯇꯦ ꯑꯃꯨꯛ ꯊꯣꯛꯂꯛꯀꯅꯤ
ꯑꯗꯨ ꯑꯣ ꯇꯥꯕ꯭ꯔꯣ ꯇꯥꯕ꯭ꯔꯣ ꯍꯜꯂꯣ ꯍꯂꯣ ꯇꯥꯕꯔꯣ ꯍꯂꯑꯣ ꯍꯣꯏ